ꯍꯜꯂꯣ
ꯀꯩꯗꯧꯔꯤꯒꯦ
ꯎꯝ ꯎꯝ ꯀꯩꯝ ꯀꯩꯝ ꯇꯧꯗꯦꯗ ꯁꯨꯝ ꯐꯝꯃꯤꯅꯤ
ꯆꯥꯛ ꯆꯥꯔꯕꯣ ꯑꯗꯨꯒ
ꯆꯦ ꯑꯩꯈꯣꯏ ꯆꯥꯛ ꯆꯥꯕ ꯃꯇꯝ ꯌꯧꯗꯔꯤꯗ ꯍꯧꯖꯤꯛꯅ ꯏꯟꯖꯥꯡ ꯁꯦꯝꯃꯤꯅꯤ
ꯊꯦꯡꯉꯤꯍꯦ ꯑꯃꯨꯛ ꯑꯍꯥꯎꯕ ꯊꯣꯡꯕ꯭ꯔꯣ ꯉꯁꯤ
ꯑꯁ ꯑꯩꯈꯣꯏꯔꯣꯝꯗꯗꯤ ꯍꯧꯖꯤꯛꯇꯤ ꯉꯜꯂꯤꯗ ꯆꯥꯛ ꯆꯥꯕ ꯃꯇꯝꯒꯥꯁꯦ ꯌꯧꯗꯤ ꯑꯩꯈꯣꯏ ꯑꯌꯥꯝꯕꯅꯗꯤ ꯄꯨꯡ ꯇꯔꯥ ꯑꯗꯨꯋꯥꯏꯗ ꯆꯥꯛ ꯆꯥꯅꯩ ꯁꯤꯗꯗꯤ
ꯑꯣ ꯑꯩꯗꯤ ꯈꯪ ꯈꯪꯉꯨꯗ꯭ꯔꯦꯅꯦꯍꯦ
ꯈꯪꯉꯣ ꯈꯪꯉꯣ ꯍꯧꯖꯤꯛꯅ
ꯎꯝ
ꯉꯁꯤꯗꯒꯤ ꯈꯪꯖꯔꯒꯦ
ꯑꯣ ꯈꯪꯔꯣ ꯈꯪꯔꯣ ꯆꯤꯆꯦꯗꯤ ꯀꯩꯗꯧꯔꯤꯅꯣ
ꯑꯩꯁꯦ ꯁꯥꯃꯟꯗꯅ ꯍꯧꯖꯤꯛ ꯈꯤꯇꯪ ꯏꯔꯨ ꯂꯨꯊꯣꯛꯑꯒ ꯂꯩ ꯔꯤꯌꯦ ꯂꯣꯏꯔꯒ
ꯑꯥ ꯊꯕꯛꯀ ꯆꯠꯄ꯭ꯔꯣ ꯀꯔꯤ ꯊꯕꯛ
ꯉꯁꯤꯁꯦ ꯊꯕꯛ ꯑꯃ ꯆꯠꯊꯣꯛꯎꯕ
ꯑꯣ ꯀꯩ ꯊꯕꯛ
ꯊꯕꯛꯅꯤꯗ ꯁꯨꯝ ꯊꯕꯛ ꯍꯥꯏꯇꯥꯔꯦꯅꯦ
ꯁꯨꯕ ꯀꯟꯕ ꯃꯥꯜꯂꯤ ꯍꯦ ꯆꯦꯆꯦꯁꯦ
ꯎꯝ ꯆꯥꯕꯁꯨ ꯀꯟꯕ ꯁꯨꯕꯁꯨ ꯀꯟꯕ
ꯑꯗꯨꯅꯤ ꯃꯤꯑꯣꯏꯕꯒꯤ ꯄꯨꯟꯁꯤ ꯍꯥꯏꯁꯤꯗꯤ ꯁꯨꯔꯒ ꯆꯥꯒꯗꯕꯅꯤ
ꯑꯗꯨ ꯏꯅꯥꯎꯕꯨ ꯉꯁꯤ ꯀꯗꯥꯏ ꯀꯗꯥꯏ ꯀꯣꯏꯊꯣꯛꯎꯔꯒꯦ
ꯍꯟꯗꯛ ꯉꯁꯤꯁꯦ ꯑꯩ ꯁ꯭ꯀꯨꯜ ꯆꯠꯂꯦ
ꯀꯔꯤ ꯇꯧꯔꯒ ꯂꯩꯔꯦ ꯑꯗꯨꯗꯤ
ꯁ꯭ꯀꯨꯜ ꯆꯠꯂꯦ ꯀ꯭ꯂꯥꯁ ꯇꯨꯌꯦꯜꯐ ꯀꯥꯔꯤ
ꯑꯥ
ꯑꯗꯒꯤ ꯉꯁꯤꯗꯤ ꯁ꯭ꯀꯨꯜ ꯆꯠꯊꯣꯛꯎꯔꯦ
ꯌꯥꯝꯅ ꯒ꯭ꯌꯥꯟ ꯇꯥꯏꯌꯦꯅꯦ
ꯍꯟꯗꯛ ꯆꯦ ꯈꯔ ꯒ꯭ꯌꯥꯟ ꯇꯥꯗ꯭ꯔꯗꯤ ꯌꯥꯗ꯭ꯔꯦ
ꯎꯝ ꯑꯗꯨꯅꯤ
ꯉꯍꯥꯛ ꯂꯩꯔꯗꯤ ꯑꯃꯨꯛ ꯂꯥꯏꯔꯤꯛ ꯄꯥꯁꯤꯔꯥ ꯈꯜꯂꯤꯅꯤꯅꯦ
ꯑꯁ ꯑꯗꯨꯃꯛꯅꯤꯅꯦꯍꯦ ꯅꯆꯦꯅ ꯄꯥꯝꯃꯤꯁꯤꯁꯨ
ꯑꯍꯦ ꯂꯥꯏꯔꯤꯛꯀꯥꯁꯦ ꯄꯥꯔꯗꯤ ꯍꯛꯆꯥꯡꯗ ꯇꯤꯡ ꯂꯥꯎꯏꯅꯦ ꯂꯩ ꯉꯝꯗꯦ
ꯑꯩꯗꯤ ꯁꯅꯥꯔꯗꯤ ꯇꯣꯛꯅꯤꯡꯉꯦꯒ ꯍꯥꯏꯕꯅꯦ ꯈꯪꯕꯔꯣ ꯑꯗꯣ
ꯑꯥ ꯈꯪꯉꯦ ꯈꯪꯉꯦ ꯃꯤ ꯈꯔꯗꯤ ꯁꯅꯥꯔꯤ
ꯁꯅꯥꯔꯗꯤ ꯇꯨꯝꯅꯤꯡꯉꯦ ꯍꯥꯏꯕꯅꯦ ꯃꯤ ꯈꯔ ꯑꯍꯥ ꯍꯥ ꯅꯪꯁꯨ ꯑꯗꯨ ꯑꯗꯨꯒꯨꯝꯕꯔ ꯍꯥꯏꯕꯅꯤꯗ
ꯑ ꯑꯩꯁꯨ ꯑꯗꯨ ꯀꯨꯝ ꯑꯗꯨ ꯀꯨꯝꯕꯖꯥꯅꯤ ꯑꯩꯖꯨ ꯁꯅꯥꯔ ꯗꯤ ꯑꯩꯁꯨ ꯇ ꯇꯨꯝꯅꯤꯡꯂꯛꯑꯦ ꯂꯥꯏꯔꯤ ꯈꯛꯇ ꯄꯥꯕꯟꯕꯩꯔ ꯈꯪꯗꯦ ꯉꯥꯎꯈꯔꯕ ꯖꯥꯠꯂ ꯈꯪꯗꯦ ꯑꯩꯁꯦ
ꯎꯝ ꯃꯤꯁꯦ ꯖꯥꯠ ꯖꯥꯠ ꯂꯩꯕ ꯖꯥꯠꯅꯤꯅꯦ
ꯂꯩꯕ ꯖꯥꯠꯅꯤ
ꯎꯝꯍꯨꯝ
ꯄꯤꯊꯤꯕꯤꯁꯦ ꯖꯥꯠ ꯖꯥꯠꯅꯤ ꯖꯥꯠ ꯖꯥꯠ ꯏꯁꯩ ꯀꯥ ꯂꯩꯔꯤꯗꯨꯗꯤ
ꯂꯩꯔꯝꯈꯤꯅꯤ ꯖꯥꯠ ꯖꯥꯠꯒ ꯍꯥꯏꯔꯤꯗꯣ ꯏꯁꯩꯗꯒ
ꯑꯍ ꯆꯦ ꯆꯤꯆꯦꯗꯤ ꯆꯥꯛ ꯏꯟꯖꯥꯡ ꯊꯣꯡꯉꯕꯣ
ꯑꯧ ꯊꯣꯡꯉꯦ
ꯀꯩ ꯃꯊꯦꯜ ꯑꯣꯏꯅ ꯇꯧꯔꯦ ꯉꯁꯤꯗꯤ
ꯑꯁ ꯏꯟꯖꯥꯡꯁꯦ ꯊꯣꯡꯅꯤꯡꯉꯥꯏ ꯂꯩꯃꯟ ꯍꯥꯎꯅꯤ ꯁꯧꯒ꯭ꯔꯤ ꯑꯣꯏꯅ ꯊꯣꯡꯉꯦ
ꯑꯩꯅ ꯍꯦꯛ ꯆꯥꯅꯤꯡꯕꯗꯨꯅꯦꯍꯦ ꯑꯗꯨꯗꯤ
ꯑꯦ ꯏꯅꯥꯎꯁꯨ ꯃꯅꯥ ꯃꯁꯤꯡ ꯄꯥꯝꯕꯔꯣꯅꯦ
ꯄꯥꯝꯃꯦ ꯅꯣꯡꯃ ꯃꯇꯥꯡ ꯆꯥꯕ ꯀꯥꯟꯗ ꯎꯅꯔꯒ ꯀꯩꯅꯣꯝꯀꯩꯅꯣ ꯑꯩꯅ ꯁꯥ ꯄꯨꯔꯛꯀꯦ ꯆꯤꯆꯦꯅ
ꯑ ꯅꯪ ꯁꯥ ꯄꯨꯔꯛꯑꯣ ꯑꯗꯨꯗꯤ ꯑꯩ ꯃꯅꯥ ꯃꯁꯤꯡ ꯊꯣꯡꯉꯒ ꯄꯤꯖꯕ ꯇꯥꯔꯦ
ꯑꯍ ꯑꯗꯨꯅ ꯐꯗꯧ ꯃꯥꯜꯂꯦꯕꯣ ꯈꯟꯕꯗ ꯍꯦ ꯍꯍ ꯍ ꯆꯥ ꯆꯥꯗꯕ ꯀꯨꯏꯔꯦ ꯃꯅꯥ ꯃꯅꯥ ꯃꯁꯤꯡꯁꯦ
ꯗꯧꯉꯩ ꯑꯣꯏꯒꯦꯔꯥ ꯉꯥꯏꯕ ꯉꯝꯒꯗꯕ ꯃꯥꯟꯗ꯭ꯔꯦꯍꯦ ꯅꯆꯦꯁꯦ
ꯑꯍ ꯃꯇꯥꯡ ꯃꯇꯝꯅ ꯄꯨꯔꯛꯄ ꯍꯥꯏꯕꯗꯨꯅꯤ
ꯎꯝ
ꯑꯍ ꯍ ꯀꯨꯏꯔꯦ ꯆꯥꯗꯕ ꯀꯥꯡꯁꯣꯏꯒꯨꯝꯕꯁꯦ ꯍ ꯍ ꯍꯍ ꯑꯥ
ꯃꯅꯥ ꯃꯁꯤꯡ ꯃꯁꯛꯀ ꯂꯣꯏ ꯀꯥꯎꯔꯝꯃꯅꯤ ꯑꯗꯨꯗꯤ
ꯀꯥꯎ ꯀꯥꯎꯔꯦꯗ ꯀꯥꯏꯗꯒꯤ ꯆꯥꯗꯕꯅꯤꯅ ꯀꯣ
ꯑꯥ ꯍꯣꯏꯅꯦ
ꯑꯩꯗꯤ ꯂꯥꯏꯔꯤꯛ ꯈꯛꯇ ꯇꯧ ꯂꯥꯏꯔꯤꯛ ꯈꯛꯇ ꯇꯧꯔ ꯂꯩꯕꯅꯤꯅ
ꯎꯝ ꯁꯅꯥꯁꯨ ꯁꯅꯥꯔꯝꯃꯔꯣꯏ ꯅꯣꯏꯒꯤ ꯁꯥꯅꯥꯔꯗꯤ ꯇꯨꯝꯅꯤꯡꯉꯤ ꯍꯥꯏꯕꯅꯤꯅ
ꯑ ꯁꯅꯥꯔꯗꯤ ꯍꯦꯛ ꯇꯨꯝꯅꯤꯡꯕꯅꯤꯅ ꯐꯠꯇꯦꯗꯅ ꯑꯗꯨꯒꯤ ꯂꯥꯏꯔꯤꯛ ꯂꯥꯏꯔꯤꯛ ꯑꯣꯏꯅ ꯇꯧꯔ ꯂꯩꯔꯦ ꯁꯅꯥ ꯀꯌꯥ ꯁꯅꯥꯗꯦꯗ
ꯑ ꯃꯤ ꯑꯣꯏꯅꯤ ꯅꯪ ꯏꯕꯨꯡꯉꯣ
ꯍ ꯍꯧꯖꯤꯛꯁꯨ ꯃꯤ ꯑꯣꯏꯔꯤ ꯑꯗꯨ ꯃꯤ ꯃꯌꯥꯝꯁꯦ ꯑꯩꯕꯨ ꯑꯗꯨꯝ ꯑꯗꯨꯃꯥꯏ ꯍꯥꯏ ꯍꯦ ꯍꯦ ꯍꯦ ꯍꯦ ꯑꯗꯨꯃꯥꯏ ꯍꯥꯏꯅꯦ
ꯁꯦꯝꯃꯗꯤ ꯊꯣꯛ ꯏ
ꯁꯦꯝꯃꯗꯤ ꯆꯪꯒꯗꯕ ꯃꯥꯜꯂꯦ ꯊꯣꯛꯀꯗꯕꯗꯤ ꯅꯠꯇꯦ ꯃꯤ ꯃꯌꯥꯝꯁꯦ ꯑꯩꯕꯨ ꯑꯗꯨꯝꯃꯥꯏ ꯃꯤ ꯑꯣꯏ ꯒꯅꯤꯗꯤ ꯍꯥꯏ ꯍꯧꯖꯤꯛꯁꯦ ꯑꯩꯁꯦꯀꯣ ꯃꯤꯔ ꯁꯥꯔ ꯈꯪꯗꯦ ꯃꯤ ꯑꯣꯏꯒꯅꯤ ꯑꯗꯨꯝ ꯍꯥꯏ ꯂꯩꯌꯦ ꯃꯤꯕꯨꯗꯤ ꯑꯣꯏꯔꯤꯕꯀꯣ ꯍꯧꯖꯤꯛꯁꯨ
ꯍꯣꯏ ꯎꯝ ꯃꯤ ꯑꯣꯏꯕ ꯍꯥꯏꯕꯁꯦ ꯂꯩꯗꯅ ꯍꯌꯦꯡꯋꯥꯏ ꯑꯆꯧ ꯑꯁꯥꯡ ꯑꯣꯏꯔꯛꯀꯅꯤ ꯍꯥꯏꯕꯁꯤꯗ ꯃꯤ ꯑꯣꯏꯕ ꯍꯥꯏꯕꯁꯦ
ꯑꯗꯨ ꯀꯥꯡꯕꯨ ꯑꯣꯏꯅꯤꯡꯗꯦꯗ ꯑꯩꯗꯤ ꯑꯆꯧ ꯑꯁꯥꯡꯒꯁꯦ
ꯑꯗꯨꯗꯤ ꯑꯄꯤꯛ ꯑꯅꯦꯝ ꯑꯣꯏꯒꯦꯔꯣ ꯑꯆꯧ ꯑꯁꯥꯡ ꯑꯣꯏꯅꯤꯡꯗꯔꯗꯤ
ꯍ ꯍ ꯍ ꯑꯦ ꯑꯆꯧ ꯑꯁꯥꯡꯒꯨꯝꯕꯁꯦ ꯑꯁ ꯇꯧꯅꯤꯡꯗꯦꯗ ꯑꯩꯗꯤ
ꯎꯝ ꯑꯗꯨꯗꯤ ꯀꯔꯤ ꯀꯔꯤ ꯑꯣꯏꯒꯦꯅ ꯈꯜꯂꯤꯕ ꯅꯪꯗꯤ ꯅꯪꯒꯤ ꯋꯥꯈꯜꯂꯣꯟꯗꯣ
ꯑꯩꯒꯤ ꯋꯥꯈꯜꯂꯣꯟꯁꯦ ꯃꯤꯉꯣꯟꯗ ꯍꯥꯏꯗꯣꯛꯄ ꯇꯜꯂꯦꯗ
ꯑꯥ ꯅꯪ ꯂꯣꯏꯔꯦꯗ
ꯑꯦꯝꯁꯦ ꯁꯦꯀ꯭ꯔꯦꯠꯇ ꯊꯝꯒꯦ ꯇꯧꯕꯀꯣ ꯑꯗꯨꯒꯤ ꯈꯪꯍꯟꯗꯕꯤꯗ ꯍꯌꯦꯡꯈꯩ ꯇꯧꯕ ꯀꯥꯟꯗ ꯑꯦꯛꯁꯟ ꯑꯣꯏꯅ ꯇꯧꯊꯣꯛꯑꯒꯦ ꯇꯧꯕ
ꯑꯗꯨ ꯉꯥꯏꯔꯤꯉꯩꯗ ꯑꯃꯨꯛ ꯀꯔꯤ ꯍꯥꯏꯁꯤꯔꯥ
ꯑꯦꯛꯁꯟ ꯑꯣꯏꯅ ꯇꯧꯊꯣꯛꯀꯦ ꯇꯧꯔꯕ ꯑꯗꯨꯒꯤ ꯍꯧꯖꯤꯛꯁꯦ ꯍꯥꯏꯗꯣꯛꯄ ꯇꯜꯂꯦ
ꯎꯝ ꯉꯥꯏꯕ ꯇꯥꯔꯦꯗꯥꯅꯥ ꯄꯥꯡꯊꯣꯛꯄ꯭ꯔꯥ ꯄꯥꯡꯊꯣꯛꯇꯕ꯭ꯔꯥꯗꯣ
ꯑꯩꯅ ꯈꯟꯕꯗ ꯄꯥꯡ ꯗꯤ ꯄꯥꯡꯊꯣꯛꯀꯗꯕ ꯃꯥꯜꯂꯦ ꯑꯩꯒꯤ ꯑꯦꯝꯁꯦ ꯀꯌꯥ ꯆꯥꯎꯗꯦꯕ ꯑꯩꯅ ꯈꯜꯂꯤꯁꯦ
ꯄꯥꯡꯊꯣꯛꯀꯅꯤ ꯈꯜꯂꯨꯅꯦ ꯄꯥꯡꯊꯣꯛꯀꯗꯕ ꯃꯥꯂꯦ ꯍꯥꯏꯒꯅꯨꯅꯦ
ꯄꯥꯡꯊꯣꯛꯀꯅꯤ ꯈꯟꯁꯨ ꯈꯜꯂꯤ ꯉꯝꯁꯨ ꯉꯝꯒꯅꯤ
ꯍꯥ ꯑꯃꯨꯛ ꯊꯥꯖꯗ꯭ꯔꯗꯤ ꯑꯁ ꯇꯣꯏꯔꯦ ꯍꯦ
ꯑꯁ ꯊꯥꯖꯩꯗ ꯄꯥꯡꯁꯨ ꯄꯥꯡꯊꯣꯛꯀꯅꯤ ꯑꯗꯨ ꯃꯇꯝꯗ ꯆꯤꯆꯦ ꯌꯦꯡꯉꯣꯀꯣ
ꯌꯦꯡꯒꯦꯅ ꯂꯩꯔꯤꯅꯤꯅꯦ ꯅꯥꯆꯦꯁꯦ
ꯅꯣꯡꯃ ꯃꯇꯥꯡ ꯃꯇꯝ ꯆꯥꯕ ꯀꯥꯟꯗ ꯍꯦꯛ ꯎꯅꯔꯒ ꯑꯦꯛꯁꯟ ꯇꯧꯒꯦꯕ ꯑꯩ
ꯎꯝ ꯑꯗꯨ ꯅꯪ ꯍꯧꯖꯤꯛ ꯌꯨꯝꯗꯔꯣ ꯀꯗꯥꯏꯗꯔꯣ ꯃꯄꯥꯟꯗꯒ ꯂꯩꯕ꯭ꯔꯥ
ꯍꯧꯖꯤꯛꯁꯦ ꯃꯄꯥꯟꯗ ꯂꯩꯌꯦ ꯑꯃꯨꯛ ꯐꯝ ꯑꯃꯨꯛ ꯂꯦꯞ ꯇꯧꯔꯥ ꯂꯩꯑꯦ ꯇꯪꯈꯥꯏ ꯐꯝꯕꯤꯁꯨ ꯇꯧꯏ
ꯑꯩꯁꯨ ꯑꯃꯨꯛ ꯑꯗꯨꯃꯥꯏꯅ ꯇꯧꯋꯦ ꯑꯃꯨꯛ ꯍꯤꯞ ꯑꯃꯨꯛ ꯂꯣꯡ ꯑꯃꯨꯛ ꯆꯦꯟ
ꯐꯩꯑ ꯐꯩꯑ ꯃꯤꯑꯣꯏꯕꯒꯤ ꯔꯨꯇꯤꯟꯁꯦ ꯑꯗꯨ ꯃꯥꯜꯂꯤꯅꯦ
ꯎꯝ
ꯇꯦꯆꯦꯒꯥꯗꯤ ꯌꯨꯝꯗ ꯂꯩꯕ꯭ꯔꯣ ꯀꯅꯥ ꯀꯅꯥ ꯂꯩꯔꯤꯒꯦ
ꯑꯩꯁꯦ ꯑꯩꯈꯣꯏ ꯏꯃꯥꯟꯅꯕꯤ ꯃꯌꯥꯝꯒ ꯂꯩꯌꯦ
ꯑꯣ ꯏꯆꯦꯒꯤ ꯏꯃꯥꯟꯅꯕꯁꯤꯡꯗꯤ ꯀꯔꯤ ꯊꯕꯛ ꯇꯧꯔꯤꯒꯦ ꯨ ꯁꯀꯨꯜ ꯀꯔꯤꯕꯔꯥ ꯅꯠꯇ꯭ꯔꯒ
ꯃꯤꯔꯦꯝ ꯉꯥꯛꯇꯅꯤꯗ ꯑꯩꯒꯨꯝꯅ ꯁꯨꯝ
ꯖꯨꯒꯣꯠ ꯆꯥꯕ ꯌꯧ ꯗꯦꯗ
ꯃꯤꯔꯦꯝ ꯑꯣꯏꯔꯁꯨ ꯆꯦꯆꯦꯅꯕꯨꯗꯤ ꯈꯔ ꯐꯔꯝꯒꯅꯤꯗ ꯃꯔꯝ ꯃꯣꯛꯄ ꯑꯣꯏꯔꯁꯨ ꯊꯕꯛꯑꯁꯦ ꯆꯦꯆꯦꯅ ꯈꯛꯇ ꯇ ꯇꯧꯒꯗꯕ ꯃꯥꯜꯂꯦꯗ
ꯍꯣꯏꯅꯦ ꯌꯥꯝ ꯆꯨꯝꯅ ꯍꯥꯏꯔꯛꯑꯦ ꯏ ꯅꯥꯎꯁꯦ
ꯎꯝ ꯍ ꯇꯥꯏ
ꯎꯝ
ꯀꯣꯡ ꯐꯦꯡ ꯀꯣꯡ ꯐꯦꯡꯕꯒꯁꯤꯗꯤ ꯀꯅꯥꯅ ꯇꯧꯔꯤꯅꯣ
ꯑꯗꯨ ꯑꯗꯨꯗꯤ ꯆꯥꯛꯇꯣ
ꯑꯥ
ꯑꯩꯅ ꯀꯨꯏꯅ ꯆꯥꯔꯗꯤ ꯑꯩꯉꯣꯟꯗ ꯑꯩꯒꯤ ꯄꯥꯜꯂꯤ ꯑꯗꯨꯝ ꯇꯥꯔꯦ
ꯑꯍ ꯑꯣ ꯔꯨꯇꯤꯟ ꯂꯩꯇꯦꯅꯦ ꯍꯥꯏꯗꯤ ꯆꯦꯆꯦꯁꯦ ꯏꯃꯥꯟꯅꯕꯤꯈꯣꯏꯒ ꯂꯩꯕꯅꯤꯅꯀꯣ ꯃꯤ ꯌꯥꯝ ꯂꯩꯕꯅꯤꯅ ꯍꯥꯏ ꯏ ꯔꯨꯠ ꯔꯨꯠꯇꯤꯟꯒ ꯇꯧꯔꯒ ꯃꯊꯪ ꯃꯊꯪ ꯊꯣꯡꯕꯗ ꯑꯣꯍꯣꯍꯣ ꯁꯦꯝꯃꯣ ꯔꯨꯠꯇꯤꯟ ꯇꯧꯋꯣ
ꯆꯥꯛ ꯆꯥꯕꯁꯦ ꯈꯔ ꯇꯞꯄꯅꯤꯅꯀꯣ
ꯑ
ꯌꯥꯎ ꯌꯥꯗꯦꯅꯦ ꯀꯣꯟ ꯐꯦꯡꯕꯒꯤ ꯁꯥꯏꯠꯇ ꯍꯦꯛꯇ ꯑꯗꯨꯝ ꯇꯥꯔ ꯂꯩꯔꯦꯅꯦ
ꯑꯗꯨꯅꯦ ꯑꯩꯅ ꯍꯥꯏꯔꯤꯆꯦ ꯇꯥꯗꯅꯕꯀꯣ ꯔꯨꯇꯤꯟ ꯁꯦꯝꯃꯣꯕ ꯃꯟꯗꯦꯗꯅ ꯆꯦꯆꯦ ꯇ ꯑ ꯂꯩꯄꯥꯛꯄꯣꯛꯇꯅ ꯆꯤꯆꯦꯒꯤ ꯅꯃꯥꯟꯅꯕꯁꯤꯡꯗ ꯑꯗꯨꯝ ꯇꯥꯍꯜꯂꯗꯤ ꯈꯔ ꯅꯨꯡꯉꯥꯏꯗꯅ
ꯍꯣꯏ ꯑꯗꯣ ꯏꯅꯥꯎꯒꯨꯝꯅ ꯑꯩꯒꯤꯑꯩꯒꯤ ꯏꯃꯥꯟꯅꯕꯤꯁꯤꯡꯗꯣ
ꯑꯥꯎ
ꯏꯅꯥꯎꯒꯨꯝꯅ ꯋꯥꯈꯜ ꯑꯗꯨꯃꯥꯏꯅ ꯈꯟꯗꯣꯛꯄ ꯍꯩꯔꯗꯤ ꯐꯕ ꯑꯗꯣ ꯈꯟꯗꯣꯛ ꯇꯕꯒꯤꯅꯤꯅꯦ ꯑꯩꯅ ꯋꯥꯔꯤꯁꯦ
ꯆꯦꯆꯦꯅꯔ
ꯑꯩꯅ ꯍꯥꯏꯔꯗꯤ ꯑꯩꯅ ꯇꯟꯕ ꯑꯃꯨꯛ ꯇꯥꯔꯅꯤꯕ
ꯑꯗꯨꯁꯨ ꯆꯨꯝꯃꯦꯅꯦ ꯑꯗꯨꯁꯨ ꯆꯨꯝꯃꯦ
ꯑꯗꯨꯃꯥꯏꯅ ꯁꯦꯝꯗꯣꯛ ꯑꯁꯤꯒ ꯍꯥꯏꯔꯗꯤ ꯑꯩꯁꯦ ꯑꯃꯨꯛ ꯁꯨꯅꯤꯡꯗꯕ ꯑꯃꯨꯛ ꯇꯥꯔꯅꯤꯕꯀꯣ
ꯑꯗꯣ ꯁꯦꯝꯗꯕ ꯌꯥꯗꯕꯅꯤ ꯑꯁꯤꯁꯦ ꯁꯦꯝꯗꯕ ꯌꯥꯗꯕꯅꯤꯅꯦ
ꯑꯗꯨꯅꯦ ꯅꯣꯡꯃ ꯅꯪ ꯁꯥꯗꯣ ꯂꯩꯔꯒ ꯑꯗꯣ
ꯑꯥ
ꯂꯥꯛꯑꯣ ꯑꯗꯨꯒ ꯅꯪ ꯁꯦꯝꯕꯤꯔꯣ ꯂꯥꯛꯑꯣ ꯃꯌꯥꯝ ꯑꯩꯈꯣꯏꯒꯤ
ꯑꯍ ꯃꯇꯥꯡ ꯃꯇꯝ ꯆꯥꯕꯀꯥꯟꯗ ꯎꯅꯔꯒꯀꯣ ꯑꯩꯅ ꯈꯔ ꯍꯥꯏꯕ ꯌꯥꯕꯁꯨ ꯍꯥꯏꯕꯤꯔꯒꯀꯣ
ꯑꯗꯣ ꯃꯇꯝ ꯑꯃꯨꯛ ꯉꯥꯏꯔꯤꯉꯩꯗ ꯅꯆꯦꯒꯤ ꯈꯨꯠꯁꯦ ꯑꯃꯨꯛ ꯇꯠꯀꯗꯕ ꯃꯥꯜꯂꯤꯅꯦ ꯀꯣꯟ ꯐꯦꯡꯃꯟꯗꯅ
ꯑꯗꯨ ꯆꯤꯆꯦꯒꯤ ꯅꯃꯥꯟꯅꯕ ꯅꯃꯥꯟꯅꯕꯤ
ꯔꯁꯤ ꯍꯦ
ꯇꯧꯔꯖꯦ ꯗꯣ ꯅꯃꯥꯟꯅꯕꯁꯤꯡꯗꯣ ꯈꯔ ꯁꯤꯁꯇꯔꯗꯒꯤ ꯆꯤꯆꯦꯗꯒꯤ ꯈꯔ ꯄꯤꯛꯄꯒ ꯂꯩꯇꯔꯣ
ꯂꯩꯌꯦꯗ
ꯑꯗꯨ ꯑꯗꯨ ꯇꯧꯍꯜꯂꯣꯅꯦ ꯍꯦꯛ ꯍꯥꯏꯕꯗ ꯌꯥꯒꯗꯕꯗꯣ
ꯑꯉꯥꯡꯁꯤꯡꯁꯦ ꯊꯧꯗꯥꯕꯁꯦ ꯑꯩ ꯀꯌꯥ ꯄꯥꯝꯗꯕꯀꯣ ꯃꯁꯥ ꯃꯁꯥꯅ ꯒ꯭ꯌꯥꯟ ꯇꯥꯔꯗꯤ ꯐꯕ
ꯑꯗꯣ ꯃꯇꯝ ꯅꯠꯇ꯭ꯔꯦ ꯍꯟꯗꯛꯀꯥꯟꯒꯤ ꯑꯉꯥꯡꯁꯤꯡꯁꯦ ꯍꯥꯏꯔꯁꯨ ꯏꯟꯗꯕ ꯑꯉꯥꯡꯁꯤꯡꯅꯦ ꯑꯗꯨ ꯑꯣꯏꯔꯅ ꯐꯖꯐꯖꯅ ꯍꯥꯏꯒꯗꯕꯅꯤꯅꯦ ꯇꯥꯛꯇ꯭ꯔꯗꯤ ꯇꯥꯛꯇ꯭ꯔꯗꯤ ꯌꯥꯔꯔꯣꯏꯅꯦ ꯍꯟꯗꯛꯁꯤꯡꯒꯤ ꯑꯉꯥꯡ
ꯍꯧꯖꯤꯛꯀꯥꯟꯒꯤ ꯑꯉꯥꯡꯁꯤꯡꯁꯦ ꯇꯥꯛꯄꯁꯨ ꯂꯧꯗꯦꯅꯦ ꯑꯃꯨꯛ ꯇꯥꯛꯄꯤꯔꯗꯤ ꯑꯩꯈꯣꯏꯗꯒꯤ ꯍꯦꯟꯅ ꯑꯃꯨꯛ ꯍꯩꯍꯩꯕꯒꯨꯝ ꯇꯧꯋꯤꯅꯦ
ꯆꯥꯅꯤ
ꯈꯪꯕ꯭ꯔꯥꯁꯨ ꯈꯪꯗꯕꯒꯨꯝ ꯈꯪꯗꯕ꯭ꯔꯥꯁꯨ ꯑꯃꯨꯛ ꯈꯪꯕꯒꯨꯝ ꯀꯣ ꯑꯉꯥꯡꯁꯤꯡꯁꯦ ꯌꯥꯝ ꯂꯨꯔꯦ
ꯍꯟꯗꯛꯁꯤꯡꯒꯤ ꯑꯉꯥꯡꯖꯤꯡꯖꯦ ꯌꯥꯗ꯭ꯔꯦꯗ ꯊꯥꯏꯅꯒꯤ ꯃꯇꯝꯗꯤ ꯁꯨꯃꯥꯏ ꯇꯧꯔꯝꯗꯕꯅꯤꯅꯦ
ꯇꯧꯔꯝꯗꯃꯦ ꯅꯆꯦꯈꯣꯏ ꯃꯇꯝꯅ ꯁꯨꯃꯥꯏ ꯇꯧꯗꯦꯗ
ꯑꯗꯨꯅꯤ ꯀꯔꯤꯒꯤ ꯇꯧꯕꯖꯠꯅꯣ ꯑꯥꯁ ꯅꯣꯡꯇꯔꯥꯑꯦꯕꯣ
ꯅꯣꯏꯔꯣꯝꯗ ꯅꯣꯡ ꯇꯥꯕ꯭ꯔꯣ
ꯑꯁꯤꯅ
ꯎꯝ
ꯌꯥꯝ ꯂꯥꯞꯅ ꯂꯩꯔꯨꯔꯕꯣ ꯑ ꯄꯦꯜꯂꯤꯗꯨꯕꯣ
ꯌꯨꯝꯒ ꯂꯥꯞꯇꯦꯗ ꯌꯥꯝ ꯅꯛꯑꯦꯗ ꯑꯩ ꯂꯩꯔꯤꯁꯦ ꯁꯨꯃꯥꯡꯗꯅꯦꯗ
ꯌꯥꯝ ꯅꯨꯡꯉꯥꯏꯔꯦ ꯖꯥꯠꯅꯤꯅꯦ